ꯑꯣ
ꯑꯩ
ꯗꯧꯔꯤꯅꯣ
ꯂꯩꯌꯦ ꯅꯪ ꯃꯅꯨꯡ ꯂꯩꯔꯕꯣ
ꯑꯥꯎ
ꯅꯪ ꯋꯥ ꯉꯥꯡꯕ꯭ꯔꯥ
ꯑꯥꯎ
ꯈꯨꯝꯃꯛꯄ꯭ꯔꯅꯤ
ꯍꯣꯏ ꯏꯩꯅꯅ ꯍꯥꯏꯕꯗꯣ
ꯑꯩꯅ ꯑꯩꯅ ꯍꯥꯏꯗ꯭ꯔꯥ ꯃꯥ ꯑꯗꯨꯗ ꯑꯗꯨꯝ ꯍꯥꯏꯔꯛꯀꯅꯤ ꯀꯌꯥꯃꯨꯛ ꯀꯟꯕꯗꯀꯝꯗꯦ ꯅꯍꯥꯟꯗꯤ ꯑꯃ ꯃꯥꯒꯤ ꯃꯥꯅ ꯑꯗꯨꯝ ꯃꯦꯔꯦꯖ ꯁꯥꯟꯅꯕ ꯅꯨꯄꯤꯗꯣ
ꯑꯥꯎ
ꯑ ꯑꯗꯨ ꯊꯅ ꯄꯥꯛ ꯑꯗꯨ ꯂꯩꯕ ꯃꯇꯝꯗ ꯃꯥꯅ ꯍꯥꯏꯔꯤꯁꯦ ꯃꯥꯁꯨ ꯌꯥꯝ ꯁꯥꯕꯅꯦ ꯑꯁꯤꯒꯤ ꯑꯩꯈꯣꯏ ꯐꯦꯟꯗꯣ ꯀꯟꯗꯕꯒꯤ ꯑꯗꯨꯃꯥꯏꯅ ꯉꯥꯡꯕꯅꯦꯕ ꯑꯗꯨꯒ ꯑꯩꯈꯣꯏꯅ ꯍꯧꯖꯤꯛ
ꯆꯂꯣꯗꯥ ꯄꯥꯛꯇꯦ
ꯗꯨꯃꯥꯏꯟ ꯉꯡꯕꯅꯦ
ꯃꯤ ꯀꯩꯗꯧꯗꯣꯏꯅꯣ
ꯂꯥꯏꯔꯤꯛ ꯌꯦꯡꯕꯅꯤꯗ ꯆꯥꯛꯂꯝꯃꯦ ꯆꯥꯛ ꯂꯝꯃꯦ ꯕꯤꯁꯀꯤꯠ ꯆꯥꯁꯤ ꯂꯛꯑꯣ
ꯎꯝ
ꯅꯪ ꯀꯩꯅꯣꯗꯣ ꯍꯜꯂꯛꯑꯦ ꯍꯥꯏꯕ꯭ꯔꯣ ꯑꯥꯗ
ꯑ ꯍꯜꯂꯛꯇꯔꯤ ꯂꯩ
ꯂꯧꯕꯧ ꯆꯠꯄ꯭ꯔꯣ
ꯂꯥꯕꯨꯛ ꯑꯗꯨꯝ ꯆꯠꯅꯒ ꯂꯩꯌꯦ
ꯑꯗꯣ ꯃꯁꯥ ꯋꯥ ꯃꯁꯥ ꯁꯥꯟꯅꯔꯁꯨ ꯊꯕꯛ ꯀꯔꯤꯀꯔ꯭ꯗꯤ ꯍꯩꯔꯝꯒꯅꯤꯗ ꯑꯃꯗꯨꯗꯤ ꯄꯛ ꯍꯩꯗꯧ ꯃꯥꯜꯂꯦꯔꯦ
ꯑꯥ ꯃꯄꯥꯅ ꯑꯗꯨꯝ ꯀꯧꯔꯛꯑꯦ ꯂꯕꯨꯛ ꯀꯨꯝꯅꯤꯡꯉꯥꯏ
ꯐꯩꯌꯦꯕ ꯃꯄꯥꯗꯨꯅ
ꯑꯁ ꯃꯥ ꯂꯧꯕꯨꯛꯀꯨꯝꯕꯗꯤ ꯃꯈꯐꯨꯠ ꯌꯥꯝ ꯌꯥꯝ ꯇꯕꯅꯦ ꯈꯪꯕ꯭ꯔꯥ
ꯀꯔꯤ
ꯂ꯭ꯕꯨꯛꯀꯨꯃꯗꯤ
ꯑꯧ
ꯃꯈꯨꯠꯇꯣ
ꯑꯧ
ꯇꯥꯕ꯭ꯔꯣ
ꯈꯪꯉꯦ ꯇꯥꯏꯌꯦ
ꯃꯈꯨꯠ ꯌꯥꯝ ꯌꯥꯝ ꯄꯥꯕꯅꯦꯕ
ꯍꯣꯏ ꯄꯥꯗ꯭ꯔꯗꯤ ꯏꯁꯤꯡ ꯄꯥꯏꯔꯦ ꯂꯩꯕꯥꯛ ꯄꯥꯏꯔꯦ ꯂꯩꯕꯥꯛꯀ ꯏꯁꯤꯡ ꯄꯥꯏꯕꯗꯤ ꯌꯦꯡꯉꯣ ꯑꯩꯈꯣꯏꯁꯨ ꯈꯤꯇꯪ ꯄꯥꯏꯔꯨꯔꯀꯥꯟꯗ ꯑꯁ ꯑꯩꯈꯣꯏꯒꯤ ꯎꯟꯖꯥꯗꯣ ꯈꯤꯇꯪ ꯈꯤꯇꯪ ꯇꯧꯋꯤꯅ
ꯅꯨꯡꯁꯤꯕꯅꯦ ꯑꯩꯒ ꯎꯅꯕ ꯀꯥꯟꯗ ꯌꯨꯝꯗ ꯂ꯭ꯕꯨꯛ ꯀꯨꯝꯕꯩꯅꯦ ꯃꯤ ꯃꯨꯕꯒꯤ ꯅꯠꯇꯕ ꯀꯥꯁꯤꯟꯕꯒꯤ ꯄꯥꯝꯃꯤꯗꯅ
ꯑꯥ
ꯗꯨꯃꯥꯏ ꯇꯧꯋꯦ ꯅꯨꯪꯉꯥꯏꯇꯝꯅ
ꯑꯦꯉꯣ ꯃꯣꯏꯅ ꯈꯤꯇꯪ ꯉꯥꯏꯍꯥꯛꯇꯪ ꯀꯨꯝꯔꯒ ꯑꯗꯨꯃꯥꯏꯅ ꯇꯧꯋꯦ ꯑꯗꯣ ꯏꯃꯥ ꯏꯄꯥ ꯏꯃꯥ ꯏꯄꯥꯗꯤ ꯀꯔꯝꯃꯥꯏ ꯇꯧꯔꯝꯃꯥꯅꯤ ꯌꯦꯡꯉꯣ
ꯎꯝ
ꯑꯗꯨꯅ ꯑꯗꯨꯅ ꯅꯃꯥ ꯅꯄꯥꯅ ꯍꯦꯟꯅ ꯅꯨꯡꯁꯤꯒꯗꯕ
ꯎꯝ ꯍꯪꯗꯦꯗ ꯌꯥꯝ ꯀꯥꯁꯟ ꯀꯃꯥꯏꯅ ꯇꯧꯕ꯭ꯔ ꯈꯪꯗꯦ
ꯃꯣꯏꯗꯤ ꯅꯨꯄꯥꯅꯤꯅ ꯃꯥꯏꯗ ꯇꯩꯕ ꯈꯣꯠꯄ ꯃꯁꯥꯒꯤ ꯀꯩꯅꯣ ꯇꯩꯁꯤꯟꯕ ꯈꯣꯠꯄ ꯗꯔꯀꯥꯔ ꯇꯥꯗꯦ ꯃꯣꯏꯗꯤ ꯑꯗꯨꯝ ꯈꯨꯗꯥꯥꯡ ꯁꯥꯡꯕꯔꯥ ꯅꯥꯠꯇꯔꯥ ꯅꯠꯇ꯭ꯔꯒ ꯈꯨꯗꯥꯡ ꯑꯇꯦꯟꯕꯔꯥ ꯍꯥꯐ ꯄꯦꯟ ꯁꯦꯠꯄ꯭ꯔꯥ ꯑꯗꯨꯃꯥꯏꯟ ꯇꯧꯔꯒ ꯀꯨꯝꯈ꯭ꯔꯅꯤꯕ ꯑꯗꯨ ꯃꯃꯥꯏꯗ ꯈꯤꯇꯪ ꯐꯤ ꯑꯃ ꯌꯦꯞꯄꯒ ꯇꯧꯔꯅꯤꯕ ꯑꯗꯨꯗꯤ ꯍꯥꯏꯕꯗꯤ ꯀꯥꯟꯅꯗꯦꯕꯀꯣ ꯍꯥꯏꯕꯗꯤ ꯅꯨꯡꯁꯥ ꯑꯗꯨꯝ ꯑꯩꯈꯣꯏꯅ ꯍꯥꯏꯔꯤꯁꯤꯗꯤ ꯃꯅꯨꯡꯗ ꯂꯩꯔ ꯐꯥꯎꯕ ꯃꯥꯏꯁꯦ ꯀꯠꯊꯦꯛꯑꯦ ꯍꯥꯏꯁꯤꯗꯤ ꯑꯝ ꯃꯣꯏꯗꯤ ꯎꯝ ꯑꯗꯨꯗꯤ ꯌꯦꯡꯉꯣ ꯃꯣꯏꯗꯤ ꯃꯄꯥꯟ ꯊꯣꯛꯄꯅꯤꯅ ꯀꯩꯝꯇꯩꯗꯕꯤꯗ ꯈꯤꯇꯪ ꯇꯧꯔꯗꯤ ꯑꯗꯨꯝ ꯀꯥꯊꯦꯛꯄ ꯇꯥꯕ
ꯎꯝ
ꯃꯣꯏꯅ ꯄꯥꯏꯅꯤꯅ ꯊꯧꯁꯥꯗꯕ ꯂꯩꯕꯅꯦ ꯑꯗꯨꯒꯤꯅꯤꯗ
ꯑꯣꯝ
ꯑꯗꯨꯗꯤ ꯑꯗꯨꯕꯨ ꯑꯃꯗꯨꯗꯤ ꯇꯩꯕꯅꯦꯍꯦ
ꯑ ꯅꯣꯏꯗꯤ ꯌꯥꯝ ꯐꯩꯌꯦ ꯑꯩꯈꯣꯏꯒꯤꯗꯤ ꯎꯄꯥꯢ ꯂꯩꯇꯦ
ꯑꯗꯣ ꯑꯩꯗꯣ ꯑꯃꯨꯛ ꯃꯨꯛ ꯅꯨꯄꯤ ꯃꯥꯜꯂꯦꯕ ꯄꯥꯕꯨꯡꯅꯦ ꯄꯥꯕꯨꯡ
ꯈꯪꯗꯦ ꯑꯣꯏꯕ꯭ꯔꯥ ꯈꯪꯗꯦ ꯃꯆꯦꯁꯤꯡꯅ ꯃꯃꯥꯏꯗ ꯀꯩꯅꯣꯝ ꯀꯩꯅꯣꯝ ꯇꯧꯕꯤꯒꯦꯅ ꯍꯥꯏꯕꯅꯤ ꯅꯍꯥꯟꯃꯨꯛ
ꯐꯠꯇ꯭ꯔꯣ ꯃꯆꯦꯁꯨ ꯂꯩꯕꯅꯦꯅ ꯃꯃꯥꯏ ꯅꯥꯟꯅ ꯂꯩꯗꯣ ꯃꯃꯥꯏꯁꯨ ꯅꯟꯅ ꯂꯩꯅ
ꯈꯪꯗꯦꯗ
ꯅꯪꯅ ꯏꯍꯤ ꯍꯤꯒꯠꯇꯅ ꯂꯩꯔꯝꯗꯧ ꯃꯥꯟꯂꯦꯉꯣ
ꯃꯆꯦ ꯃꯆꯦ ꯌꯥꯏꯃꯗꯤ ꯁꯨꯡ ꯎ ꯎꯗꯦꯀꯣ
ꯎꯝ
ꯃꯣꯏꯅ ꯌꯥꯝ ꯅꯨꯡꯁꯤꯕꯤꯗ꯭ꯔꯕ꯭ꯔꯥ ꯈꯪꯗꯦ
ꯑꯩꯗꯧ ꯇꯧꯔꯝꯕ꯭ꯔꯣ ꯈꯪꯗꯦ
ꯑꯇꯣꯝꯕꯤꯒ ꯑꯍꯟ ꯈꯛꯇꯪꯅꯤ
ꯎꯝ ꯑꯗꯨꯝꯅꯦ ꯀꯩꯒꯤꯅꯣ ꯈꯪꯗꯦ ꯁꯨꯃꯥꯏꯅ ꯇꯧꯔꯤꯁꯦ
ꯈꯪꯗꯦ ꯃꯣꯏ ꯇꯧꯋꯦ ꯍꯥꯏꯔꯒ ꯑꯁꯤꯗꯤ ꯏꯃꯨꯡ ꯏꯃꯨꯡ ꯅꯠꯇ꯭ꯔꯦ ꯑꯁꯤꯗ ꯂꯩꯔꯤꯕ ꯀꯩꯅꯣ ꯄꯨꯝ ꯃꯉꯥꯛꯇꯅꯦ ꯁꯪꯁꯥꯔꯁꯤꯗ ꯂꯩꯕ ꯈꯪꯗꯦ ꯃꯣꯏꯅ ꯇꯧꯋꯦ ꯍꯥꯏꯕꯒꯤ ꯑꯗꯨꯝ ꯇꯧꯕꯤꯕ꯭ꯔꯥ ꯅꯠꯇ꯭ꯔꯒ ꯈꯪꯗꯦ
ꯍꯩꯅꯕꯤ ꯂꯩꯈ꯭ꯔꯕ ꯅꯠꯇ꯭ꯔꯃ ꯁꯥꯟꯅꯔꯒꯅꯦ
ꯍꯣꯏ ꯍꯩꯅꯕꯤ ꯂꯩꯕ ꯃꯥꯜꯂꯦ ꯌꯥꯏ ꯃꯁꯤ ꯈꯔ ꯀꯩꯅꯣ ꯇꯧꯋꯤ ꯍꯥꯏꯕꯗꯤ ꯃꯣꯏꯅ ꯈꯔ ꯃꯤꯅ ꯉꯥꯡꯅꯔꯦ ꯍꯥꯏꯕꯒꯤ ꯇꯧꯕ꯭ꯔꯥ ꯅꯠꯇ꯭ꯔꯒ ꯑꯗꯨ ꯈꯪꯗꯦ ꯃꯄꯥꯟ ꯂꯣꯝꯗꯁꯨ ꯑꯗꯨꯃꯥꯏꯅ ꯇꯧꯕ꯭ꯔꯥ ꯈꯪꯗꯦ ꯃꯄꯥꯟ ꯂꯣꯝꯗꯁꯨ ꯇꯧꯋꯦꯗ
ꯈꯪꯗꯦ ꯀꯃꯥꯏ ꯈꯪꯉꯤꯕ ꯅꯪ
ꯇꯧꯋꯦ ꯇꯧꯋꯦ ꯃꯨꯚꯤ ꯐꯥꯎꯕꯗ ꯎꯔꯤꯅꯤ ꯑꯩꯈꯣꯏꯒꯤ ꯑꯩꯈꯣꯏꯒꯤ
ꯎꯝ ꯑꯍꯥ ꯀꯩꯗꯧꯗꯣꯢꯅꯣ
ꯂꯥꯏꯔꯤꯛ ꯄꯥꯏꯌꯦ ꯑꯦꯛꯖꯥꯝ ꯍꯥꯡꯆꯤꯠ ꯑꯣꯏꯔꯦ ꯍꯥꯡꯆꯤꯠꯅꯦ
ꯍꯥꯡꯆꯤꯠ ꯂꯣ
ꯑꯇꯩ ꯃꯁꯦꯟ
ꯑꯣ ꯑꯗꯨꯗꯤ ꯃ ꯁꯦꯝ ꯍꯥꯏꯗꯨꯏꯔꯥ
ꯎꯝ
ꯥ ꯑ ꯃꯁꯦꯝꯗ
ꯑꯩꯅ ꯌꯥꯝ ꯄꯥꯝꯖꯕ ꯅꯨꯄꯥꯗꯣ ꯂꯩꯍꯧꯔꯦ
ꯅꯨꯡꯗꯤ ꯅꯨꯡꯉꯥꯢꯇꯦ ꯉꯣ ꯃꯁꯨ ꯂꯥꯁꯇꯥ ꯀꯞꯄꯦ
ꯑꯦ ꯐꯐꯦ ꯍꯥꯏꯔꯒ ꯃꯤꯅ
ꯑꯧ ꯑꯍꯥꯟꯕ ꯑꯍꯥꯟꯕꯗꯗꯤ ꯃꯣꯏꯅ ꯃꯣꯏꯅ ꯑꯃꯨꯛꯀ ꯅꯣꯛꯄꯤꯕꯅꯦ ꯃꯥꯗꯣ ꯀꯞꯄ ꯏꯀꯥꯏꯖꯕꯒꯤꯅꯦ ꯀꯦꯃꯦꯔꯥ ꯃꯃꯥꯡꯗ ꯑꯗꯨꯒꯤ ꯈꯥꯡꯉꯤꯅꯦ ꯍꯣꯔꯦꯟ ꯃꯌꯨꯝꯗ ꯎꯢ ꯄꯤ ꯇꯥꯔꯒ ꯀꯞ ꯑꯗꯣ ꯀꯝꯄꯨꯗꯣꯏꯅꯤ ꯃꯥ ꯍꯥꯏꯔꯤꯕ
ꯄꯂꯥꯑꯅ ꯑꯃꯨꯛ ꯍꯥꯏꯕ꯭ꯔꯥ ꯑꯗꯨꯃꯥꯏꯅ
ꯑꯁ ꯃꯤꯝꯁ ꯃꯌꯥꯝꯗꯣ ꯎꯒꯗꯕ꯭ꯔꯣ ꯃꯣꯏꯅ ꯃꯌꯥꯝ ꯌꯥꯝ ꯁꯦꯝꯕꯤꯔꯤꯗꯣ
ꯑꯩꯒꯤ ꯃꯥ ꯅꯨꯡꯁꯤꯠ ꯉꯥꯛꯇꯅꯦ ꯊꯦꯡꯅꯔꯤꯁ ꯑꯃꯕꯨꯗꯤꯕꯨꯗꯤ ꯅꯨꯄꯥꯕꯨꯗꯤ ꯊꯦꯡꯅꯩ꯫
ꯑꯩꯅ ꯍꯥꯏꯗꯤ ꯒ꯭ꯔꯨꯞꯇ ꯍꯥꯏꯕꯅꯦꯀꯣ ꯑꯩꯈꯣꯏꯒꯤꯗ ꯑꯩꯈꯣꯏ ꯑꯩꯈꯣꯏ ꯈꯨꯟꯒꯤ ꯂꯩꯌꯦꯕꯀꯣ
ꯎꯝ
ꯑꯗꯨꯗ ꯍꯥꯏꯕꯅꯤꯗ
ꯑꯣꯏꯅ ꯉꯥꯡꯅꯤꯡꯕꯁꯤꯅ ꯉꯥꯡꯅꯤꯡꯕꯁꯤꯅ ꯇꯨꯃꯤꯟꯟꯅ ꯂꯩꯊꯣꯛꯀꯦ ꯍꯥꯏꯗꯤ ꯍꯥꯏꯕ
ꯑꯗꯨꯒ ꯑꯩꯒ ꯅꯍꯥꯟ ꯈꯠꯅꯩ ꯍꯥꯏꯕ ꯅꯨꯄꯥꯗꯣ
ꯎꯝ
ꯀꯨꯃꯛꯑꯥ ꯑꯃꯨꯛꯀꯥ
ꯀꯩꯥꯍꯏꯅ ꯊꯝꯃꯦꯕ
ꯌꯥꯝ ꯂꯩꯕꯅꯦ ꯎꯠꯄꯤꯒ ꯍꯣꯔꯦꯟ ꯑꯩꯅ ꯊꯥꯒ ꯊꯥꯔꯛꯀꯦ꯫
ꯑꯔꯣꯏꯕꯅꯤꯅ ꯃꯤꯅꯨꯡꯁꯤꯠ ꯈꯔꯁꯨ ꯍꯥꯏꯁꯤꯅꯕ ꯑꯩ ꯑꯣꯏꯔꯁꯨ ꯃꯣꯏꯒꯤꯗꯃꯛꯇꯗꯤ ꯑꯔꯣꯏꯕ ꯃꯤꯅ ꯅꯨꯡꯁꯤꯕ ꯄꯣꯛꯀꯅꯤ ꯍꯥꯏꯕꯅꯤꯗ
ꯍꯣꯏ ꯑꯗꯣ ꯑꯩꯈꯣꯏꯗꯤ ꯀꯩ ꯇꯧꯋꯤ ꯍꯥꯏꯔꯁꯨ ꯌꯥꯝꯅ ꯀꯩꯗꯧ ꯇꯧꯁꯦ ꯃꯣꯏ ꯍꯥꯏꯕꯗꯤ ꯃꯣꯏꯅ ꯉꯥꯡꯅꯕꯤꯕꯒꯤ ꯌꯥꯝꯅ ꯅꯨꯡꯁꯤꯗꯕ ꯋꯥ ꯅꯠꯇ꯭ꯔꯥ ꯃꯣꯏ ꯃꯣꯏꯅ ꯍꯥꯏꯕꯒꯤ ꯃꯣꯏꯅ ꯑꯩꯈꯣꯏꯕꯨ ꯍꯥꯏ ꯊꯤꯕꯤꯕꯒꯤ ꯑꯩꯈꯣꯏꯅ
ꯑꯦ ꯃꯔꯝ ꯆꯥꯗꯅ ꯑꯗꯨꯝ ꯁꯦꯝꯃꯩ ꯆꯨꯕ꯭ꯔꯥ ꯑꯗꯨꯝ ꯁꯦꯝꯃꯛꯀꯅꯦꯕ ꯃꯣꯏ ꯍꯧꯅꯕꯤꯅꯦ ꯫
ꯍꯥꯏꯕꯗꯤ ꯑꯩꯈꯣꯏ ꯑꯩꯈꯣꯏꯅ ꯄꯥꯝꯕ ꯅꯨꯄꯥꯗꯨꯅ ꯃꯣꯏꯒꯤ ꯅꯨꯄꯥꯗꯨꯗ ꯀꯔꯤ ꯀꯔꯤ ꯇꯧꯕꯤꯒꯦ ꯍꯥꯏꯕ
ꯎꯝ
ꯍꯣꯏ ꯃꯣꯏꯅꯕꯨꯗꯤ ꯑꯗꯨꯝ ꯒꯦꯝ ꯍꯥꯏꯕꯗꯤ ꯁꯥꯟꯅꯕ ꯅꯨꯡꯉꯥꯏ ꯉꯥꯏꯅꯤ ꯍꯥꯏꯔ ꯍꯥꯏꯕꯗꯤ ꯇꯧꯕ ꯇꯧꯋꯦ ꯑꯗꯨ ꯑꯣꯏꯔꯁꯨ ꯍꯦꯟꯃꯜꯂꯦꯕ
ꯐꯨꯅꯤꯡꯕꯅ ꯑꯩꯗꯤ
ꯀꯔꯤ
ꯑꯗꯨꯅꯦ ꯑꯩꯁꯦ꯫ ꯑꯩꯗꯤ ꯃꯣꯏ ꯑꯃꯨꯔꯛ ꯁꯥꯟꯅꯍꯟꯅꯤꯡꯉꯦꯕ ꯃꯣꯏꯒ ꯑꯩꯈꯣꯏꯒꯤ ꯃꯤꯗꯨꯒ
ꯑꯩꯅꯥ ꯑꯃꯨꯔꯛ ꯁꯅꯈꯔ꯭ꯃꯤ꯫
ꯍꯥꯏꯕꯗꯤ ꯑꯩꯅ ꯍꯥꯏꯕꯗꯤ ꯍꯥꯏꯊꯤꯗ꯭ꯔꯤꯕ ꯃꯤꯁꯤꯡꯁꯦ꯫ ꯃꯁꯥ ꯃꯁꯥꯒ ꯑꯩꯈꯣꯏꯒꯤ ꯅꯨꯄꯥꯗꯨꯒ ꯍꯥꯏꯕ
ꯑꯣ ꯇꯃꯤꯂꯩ ꯈꯔ ꯌꯥꯎꯔꯗꯦ꯫
ꯕꯣꯔꯂꯒ ꯊꯣꯝꯗꯠꯅꯔꯗꯤ
ꯍꯩꯔꯣꯢꯗꯕꯗ ꯋꯥ ꯆꯒꯠ ꯆꯒꯠ ꯉꯥꯡꯗꯅ ꯃꯣꯏꯅ
ꯑꯗꯨꯅꯦ ꯍꯥꯏꯁꯦ꯫
ꯀꯨꯏꯅ ꯇꯧꯔꯤꯅꯣ ꯐꯪꯒꯤ ꯐꯔꯥꯡ ꯂꯩꯀꯥꯏ ꯍꯦꯛꯇ ꯁꯤꯊꯕꯁꯤꯕꯁꯤꯅ ꯍ ꯌꯥꯗꯔꯦ ꯑꯩꯈꯣꯏꯅ ꯐꯥꯑꯣ ꯁꯤꯗꯔꯨꯗꯦ ꯍꯥꯏꯕ
ꯈꯤꯇꯪ ꯍꯥꯏꯔꯗꯤ ꯐꯗꯣꯏꯕ ꯑꯗꯨ ꯑꯣꯏꯔꯁꯨ ꯍꯦꯟꯖꯤꯟꯕ ꯑꯃ ꯌꯥꯎꯋꯦꯗꯅꯀꯣ ꯍꯦꯜꯂꯛꯄ ꯑꯃ ꯌꯥꯎꯋꯦꯕ ꯑꯩ ꯄꯥꯔꯗꯤ ꯀꯩ ꯍꯥꯏꯔꯛꯀꯦ꯫
ꯀꯅꯥꯒꯤꯅꯣ ꯅꯪ ꯅꯨꯄꯥꯗꯣ
ꯍꯥ
ꯅꯪ ꯅꯪꯒꯤ ꯅꯨꯄꯥꯗꯣ ꯀꯅꯥꯒꯤ ꯃꯤ ꯈꯪꯕ꯭ꯔꯣ
ꯃꯥ ꯍꯥꯏꯔꯛꯇꯦ ꯍꯥꯏꯕ ꯃꯥꯗꯤ ꯀꯩꯅꯣꯈꯣꯏꯗꯣ ꯑ ꯑꯦ ꯀꯩꯅꯣ ꯖꯦꯅ ꯍꯧꯕ ꯍꯣꯏꯗꯣ ꯑꯗꯨꯒ ꯀꯅꯥ ꯀꯅꯥ ꯅꯍꯥꯟ ꯍꯥꯏꯈꯤꯕꯅꯤꯅꯤ꯫
ꯖꯦꯅ ꯍꯧꯕꯕꯗꯤ ꯀꯩ
ꯈꯜꯂꯣꯅꯦ ꯖꯦꯅ ꯀꯔꯤ ꯀꯔꯤ ꯍꯧꯕ ꯂꯩꯒꯦꯅ
ꯂꯝ ꯃꯃꯤꯡꯂ ꯃꯤ ꯃꯃꯤꯡꯂꯕ
ꯂꯝ
ꯖ‌ꯦ ꯅ ꯍꯧꯕ
ꯑꯗꯨꯒ ꯀꯦꯅꯁꯨ
ꯖꯦ ꯅ ꯍꯧꯕ ꯂꯩꯔꯦ ꯀ‌ꯦ ꯅ ꯑꯁ ꯑꯗꯨꯗꯤ ꯑꯩꯈꯣꯏꯔꯣꯝꯅꯤꯅꯦ
ꯑꯧ ꯑꯗꯣ ꯃꯥꯗꯣ ꯅꯍꯥꯟ ꯄꯜꯂꯦꯕꯀꯣ ꯑꯗꯨ ꯁꯥꯟꯅ ꯇꯠꯇꯅ ꯃꯥ ꯌꯦꯡꯕ ꯃꯥꯜꯂꯦꯕ ꯑꯇꯣꯞꯄꯗꯤ ꯃꯥ ꯄꯥꯛ ꯌꯦꯡꯗꯕ ꯃꯥꯜꯂꯦꯕ
ꯗꯤ ꯐꯖꯕꯅꯦꯍ‌ꯦ
ꯑ‌ꯣ
ꯖꯦꯒꯤꯗꯤ ꯖꯦꯒꯤꯁꯨ ꯔꯦꯀꯣꯔꯠ ꯐꯖꯅ ꯂꯩꯕꯅꯦꯍ‌ꯦ ꯍꯥꯏꯗꯤ ꯇꯥꯍꯧꯗ꯭ꯔꯁꯨ ꯆꯠꯅꯔꯦꯀꯣ
ꯍꯣꯏ ꯃꯣꯏꯒꯤ ꯍ‌ꯣꯏ ꯈꯪꯉ‌ꯦ
ꯑꯗꯒꯤ ꯍꯣꯠꯅꯕꯁꯨ ꯀꯟꯈꯔ ꯖꯥꯠꯅ‌ꯦ ꯑꯗꯨꯗꯨꯅ
ꯑꯣ ꯅꯍꯥꯟꯅ ꯃꯣꯏ ꯀꯣꯠꯆꯅ ꯑꯥ ꯃꯣꯏ ꯀꯩꯅꯣ ꯄ꯭ꯂꯦꯌꯔ ꯈꯣꯏ ꯎꯝ ꯑꯥ ꯕ꯭ꯂꯦꯝ ꯇꯧꯗꯕꯤꯗ ꯃꯥꯅ ꯑꯣꯏꯅ ꯂꯥꯜꯂꯦꯅ ꯍꯥꯏꯖꯕꯗꯣ ꯌꯥꯝ ꯅꯨꯡꯁꯤꯌꯦꯕ
ꯑꯗꯨꯒ ꯀꯤꯗꯅ ꯑꯣꯟꯅ ꯇꯩꯅꯕꯗ ꯂꯥꯛꯏꯅꯤꯅ‌ꯦ
ꯈꯪꯗ‌ꯦꯗ
ꯀꯤꯒꯤꯗꯅꯅꯦ ꯀꯤꯗꯅ ꯀ‌ꯣꯠꯁꯇꯨꯅ ꯁꯥꯇꯔꯁꯤꯡꯅ ꯉꯥꯡꯕꯒꯤ ꯋꯥꯊꯣꯛꯇꯅꯅꯦ ꯀꯣꯔꯤꯌꯥꯟ ꯂꯥꯛꯄ ꯀꯥꯟꯗ ꯎꯝ ꯂꯥꯛꯄ ꯀꯥꯟꯗꯅꯦ ꯃꯣꯏ ꯂꯝꯗꯝꯗ ꯉꯥꯡꯗꯅ ꯎꯝ ꯆꯥꯄꯜ ꯊꯥꯅꯤꯡꯉꯥꯏ ꯑ ꯀꯤ
ꯑꯦ ꯀꯩꯅꯣ ꯍꯥꯏꯁꯤꯕꯣ ꯀꯅꯥꯈꯣꯢꯅ
ꯀ‌ꯣꯠꯁꯇ‌ꯣ ꯀ‌ꯣꯠꯁꯇ‌ꯣ
ꯑꯩꯌꯥ ꯀꯣꯠꯁꯅ ꯃꯣꯏ ꯄ꯭ꯂꯦꯌꯔꯁ ꯈ‌ꯣꯏꯕꯨ
ꯑ ꯑꯗꯨꯒꯤ ꯋꯥ ꯊꯣꯛꯇꯅ ꯃꯥꯒꯤ ꯏꯌꯥꯔꯄꯣꯔꯠꯇ ꯏꯁꯇꯤꯀꯔ ꯁꯦꯝ ꯁꯦꯝꯗꯅ ꯃꯤꯅ ꯉꯥꯏꯔꯒ ꯃꯥꯕꯨ ꯐꯨꯅꯤꯉꯥꯏ ꯍꯥꯏꯅꯩ
ꯐꯨꯅꯤꯡꯉꯦ ꯀꯔꯤꯅꯣ ꯀꯔꯤ ꯀꯔꯤꯒꯤ ꯑꯗꯨꯃꯥꯏꯅ ꯇꯧꯕꯤꯕ꯭ꯔꯣ
ꯃꯥꯅ ꯃꯥꯅ ꯃꯥꯅ ꯇꯧꯕꯒꯤ ꯃꯥꯒꯤ ꯐꯖꯅ ꯊꯤꯅ ꯉꯥꯡꯉ‌ꯦ ꯀꯔꯝꯕ ꯀ‌ꯣꯠꯁꯅꯣ ꯍꯥꯏꯅ ꯃꯥ ꯕꯦꯟꯗ ꯇꯧꯈ꯭ꯔꯅꯤꯁꯨ ꯍꯥꯏꯒꯨꯝ ꯇꯧꯈꯤꯕꯅꯤ
ꯀꯩꯅ‌ꯣ ꯇꯧꯔꯨꯁꯤꯅꯣꯗ ꯀꯔꯤ ꯀꯣꯠꯁꯅꯣ
ꯥ ꯊꯥ ꯍꯥꯏꯕꯗꯤ ꯄ‌ꯂ‌ꯦꯌꯔ ꯑꯩꯈꯣꯏꯗꯣ ꯊꯥꯔꯕ꯭ꯔꯣ ꯅꯠꯇ꯭ꯔꯒ ꯐꯨꯗꯕ꯭ꯔꯥ
ꯐꯨꯗ‌ꯦꯗ ꯁꯨꯝ ꯉꯥꯡꯕꯗꯣ ꯆꯩꯕꯗ‌ꯣ
ꯑꯣ ꯀꯌꯥꯃꯨꯛ ꯆꯩꯕꯤꯈ꯭ꯔꯕ꯭ꯔꯥ
ꯈꯪꯗꯦ ꯐꯖꯅ ꯑꯗꯨꯝ ꯃꯥꯒꯤ ꯃꯑꯣꯡꯗꯣ ꯎꯊꯣꯛꯄꯩ ꯋꯥꯅꯤ ꯗꯥꯏꯔꯦꯛ ꯋꯥ ꯉꯥꯡꯕ ꯗꯥꯏꯔꯦꯛ
ꯑꯣ ꯃꯥꯗꯒꯤ ꯑꯃꯨꯛ ꯍꯩꯕ꯭ꯔꯕꯣ
ꯎꯝ ꯈꯪꯗꯦꯗ ꯕꯦꯔꯥꯅꯤ ꯃꯣꯢꯁꯨ
ꯅꯪ ꯀꯅꯥꯒ ꯂꯩꯒꯦ
ꯑꯩ ꯏꯊꯟ ꯂꯩꯌꯦ ꯏꯃꯥꯟꯅꯕꯤ ꯍꯣꯏ ꯀ꯭ꯂꯥꯁ ꯂꯣꯏ ꯆꯠꯅꯔꯦ
ꯑꯣ ꯉꯁꯤꯗꯤ ꯁꯥꯟꯅꯥꯗ꯭ꯔꯦ ꯀꯣꯜ
ꯉꯁꯤ ꯃꯥ ꯀꯩꯅꯣ ꯇꯧꯔ ꯆꯠꯂꯝꯃꯅꯤꯗ
ꯀ꯭ꯂꯥꯁ ꯆꯠꯂꯝꯅꯤ ꯃꯣꯏ ꯃꯥꯗꯣ ꯉꯔꯥꯡ ꯌꯨꯝꯗꯒꯤ ꯍꯜꯂꯛꯈ꯭ꯔꯕꯅꯦꯕꯀꯣ
ꯎꯝ
ꯑꯗꯨꯒꯤ ꯉꯁꯤꯗꯣ ꯀ꯭ꯂꯥꯁ ꯆꯠꯀꯅꯤ ꯍꯥꯏꯕ ꯑꯗꯨꯒ ꯑꯩꯅ
ꯍꯥꯏꯕ꯭ꯔꯣ ꯉꯁꯤ ꯀ꯭ꯂꯥꯁ ꯆꯠꯀꯅꯤ ꯍꯥꯏꯕ꯭ꯔꯣ
ꯍꯣꯏ ꯍꯥꯏꯌꯦ ꯀ꯭ꯂꯥꯁꯇ ꯏꯟꯇꯔꯂꯗꯤ ꯈꯪꯗꯕꯀꯣ ꯑꯩꯅ ꯉꯔꯥꯡ ꯍꯪꯕ ꯀ꯭ꯂꯥꯁ ꯆꯠꯇꯣꯏꯔꯣ ꯍꯥꯏꯕ ꯃꯥꯅ ꯍꯣꯏ ꯆꯠꯀꯅꯤ ꯍꯥꯏꯕ
ꯎꯝ
ꯑꯗꯨꯅꯤꯗ ꯑꯗꯨꯒ ꯑꯩꯅꯁꯨ ꯍꯥꯏꯈ꯭ꯔꯕ ꯑꯩꯈꯣꯏꯁꯨ ꯑꯦꯛꯖꯥꯝ ꯅꯛꯈ꯭ꯔꯦ ꯂꯩꯈ꯭ꯔꯦꯅ ꯂꯥꯏꯔꯤꯛꯇꯣ ꯈꯔꯀꯟꯅꯥ ꯄꯥꯔꯣꯅ
ꯎꯝ ꯀꯣꯜ ꯄꯥꯏꯕ꯭ꯔꯣ ꯉꯔꯥꯡꯗꯤ
ꯍꯣꯏ ꯄꯥꯏꯌꯦ ꯂꯣꯏꯗ꯭ꯔꯤꯐꯥꯎ ꯑꯗꯨꯝ ꯄꯥꯏ ꯑꯗꯨꯗꯤ
ꯈꯪꯗꯦ ꯑꯩꯗꯤ ꯀꯃꯥꯏꯅ ꯈꯪꯉꯅꯤ ꯅꯪ ꯏꯅꯥꯛꯇ ꯂꯩꯕꯁꯨ ꯅꯠꯇꯅ
ꯍꯣꯏꯅꯦ ꯑꯩꯅꯁꯨ ꯍꯥꯏꯗꯦꯅꯦ
ꯎꯝ ꯎꯝ ꯀꯩꯝꯇ ꯍꯥꯏꯕꯤꯗꯗꯅ ꯑꯩ ꯀꯔꯤꯝ ꯈꯪꯗ꯭ꯔꯦ
ꯑꯣ ꯁꯣꯏꯔꯤ ꯁꯣꯏꯔꯤ ꯑꯩꯅ ꯂꯥꯜꯂꯨꯔꯦ
ꯑꯩꯁ ꯄꯨꯡ ꯀꯌꯥ ꯇꯔꯒꯦ ꯍꯧꯖꯤꯛ ꯇꯔꯥ ꯑꯃꯨꯛ ꯃꯈꯥꯏ ꯇꯥꯔꯕ ꯆꯥꯛꯁꯦ ꯌꯥꯝ ꯂꯥꯃꯦꯕ
ꯆꯥꯛ ꯂꯝꯕꯅ ꯂꯣꯏꯔꯦ ꯑꯩꯁꯨ
ꯁꯥꯕꯅꯥ ꯁꯕꯅ ꯀꯔꯤꯁꯨ ꯆꯥꯗꯕ ꯌꯥꯝ ꯀꯨꯏꯈ꯭ꯔꯦ
ꯆꯥꯁꯤꯔꯥ
ꯆꯥꯗꯣꯢꯅꯤ ꯑꯃꯨꯒ
ꯑꯩ ꯍꯧꯖꯤꯛ ꯀꯦꯛꯒꯨꯝꯕ ꯆꯥꯅꯤꯡꯉꯤ ꯀꯦ ꯑꯦꯐ ꯁꯤꯒꯨꯝꯕ ꯍꯥ ꯍꯥ ꯍꯥ
ꯃꯣꯃꯣ ꯌꯥꯝ ꯆꯥꯅꯤꯉꯤ
ꯑꯁ ꯑꯩꯗꯤ ꯑꯗꯣ ꯆꯤꯛꯀꯟ ꯆꯥꯎꯁꯨ ꯆꯥꯅꯤꯡꯉꯤ
ꯃꯣꯃꯣ ꯌꯥꯝ ꯆꯥꯅꯤꯡ ꯀꯃꯥꯏꯅ ꯇꯧꯕ꯭ꯔꯥ ꯍꯥꯏꯁꯦ ꯆꯤꯛꯀꯟ ꯆꯥꯎꯁꯤ
ꯆꯤꯀꯟꯖꯥꯎꯗꯣ ꯑꯩꯈꯣꯏ ꯑꯩꯈꯣꯏ ꯀꯩꯅꯣ ꯏꯔꯝꯗꯝꯒꯤꯗꯣ ꯍꯣꯏ ꯍꯥꯏꯅ
ꯑꯣ ꯑꯣ ꯑꯣ ꯑꯣ ꯑꯣ
ꯉꯁꯤꯒꯤꯗꯤ